ꯎꯝ ꯕꯤꯖꯤ ꯊꯣꯛꯄ꯭ꯔꯥ ꯍꯧꯖꯤꯛ ꯎꯝ ꯇꯨꯗꯥꯏ ꯎꯝ
ꯍꯜꯂꯣ
ꯍꯜꯂꯣ ꯍ
ꯁꯥꯛꯛꯆꯔꯕꯨ
ꯆꯔꯦ
ꯀꯔꯤꯝꯖꯥꯟ ꯁꯔ ꯀ
ꯂꯜꯂꯋꯥꯏ ꯄꯣ ꯃꯣꯏꯗꯤ ꯆꯔꯕ
ꯆꯗ꯭ꯔꯤꯗ ꯎꯝ ꯂꯤꯅ ꯆꯥ꯭ꯔꯔꯤ
ꯂ ꯂꯂ ꯎ
ꯀꯩ ꯏꯟꯖꯥꯡ ꯆꯥꯒꯦ
ꯀꯕ ꯃꯥꯂꯀꯅ
ꯑ ꯇꯧꯕꯨꯦ ꯎꯥꯏ ꯈ ꯇꯣꯏ
ꯎꯝ
ꯅꯪ ꯄꯥꯏꯈꯠꯇꯦꯅ
ꯎꯝ
ꯀꯔꯤꯒꯤ ꯄꯥꯏꯈꯠꯇꯕ꯭ꯔꯥꯅꯦ
ꯑ ꯊꯕꯥꯛ ꯆꯤꯟ ꯑꯗꯨꯒꯤ ꯑꯣ ꯑ ꯀꯝꯄ꯭ꯂꯤꯠ ꯑꯣꯏꯔꯒ ꯍꯧꯖꯤꯛꯁꯨ ꯑꯁ ꯔꯤꯔꯤꯄꯄꯔ ꯍꯪ꯭ꯔꯣ
ꯅꯦꯠꯋꯥꯛ ꯁꯦꯡꯗꯦ ꯅꯦꯠꯋꯥꯛ ꯅꯨꯡꯉꯥꯏꯗꯕ ꯃꯥꯂꯅꯤꯗ
ꯅꯪ ꯅꯪꯒꯤ ꯑꯣꯏꯔꯝꯅꯤ ꯑꯩꯒꯤꯗꯤ ꯐꯥꯏꯚ ꯖꯤꯅꯦ
ꯑꯩꯅꯤꯣꯅꯅ
ꯑꯩꯈꯣꯏꯗꯤ ꯐꯥꯏꯚ ꯖꯤꯅꯦ ꯍꯧꯖꯤꯛ ꯑꯣꯠꯇ
ꯑꯩꯁꯨ ꯐꯥꯖꯤꯅꯦꯗ
ꯈꯪꯗꯦ ꯑꯗꯨꯏꯗꯤ
ꯀꯩꯗꯧꯔꯤꯅꯨ
ꯀꯔꯤꯁꯨ ꯇꯥꯗꯦ ꯕꯣꯜ ꯉꯥꯏꯕ ꯑꯣꯏꯅ ꯐꯣꯟ ꯆꯥꯔꯖ ꯇꯧꯔꯒ ꯂꯩꯕꯅꯦ ꯁꯤꯔꯤ ꯐꯖꯅ ꯆꯁꯇꯗ꯭ꯔꯗꯤ ꯌꯥꯔ ꯌꯥꯗꯦ
ꯐꯣꯂꯣ
ꯈ
ꯌꯦꯡꯉꯒ ꯑꯗꯨꯝ ꯆꯥꯔꯖ ꯇꯧꯅ
ꯁꯥꯏꯅ ꯌꯥꯝ ꯁꯥꯏ ꯑꯗꯨꯗꯤ
ꯃꯤꯤꯡꯁꯗꯦ ꯑꯥꯏ ꯐꯣꯟ ꯄꯥꯏ ꯀꯨ
ꯑꯩꯐꯣꯟ ꯀꯅꯥꯅ ꯑꯩꯥꯏꯐꯣꯟ ꯄꯥꯏꯕ ꯉꯝꯒꯗ꯭ꯔꯥ ꯈ꯭ꯣꯏꯗꯤ ꯄꯩꯁꯥ ꯂꯩꯇꯦ
ꯅꯪ ꯏꯁꯀ꯭ꯔꯤꯟ ꯁꯣꯠ ꯊꯥꯔꯛꯄꯗꯣ ꯑꯥꯏ ꯐꯣꯟ ꯃꯥꯜꯂꯦꯅ
ꯐꯣꯟ ꯅꯠꯇꯦ ꯍꯣꯏꯗꯤ ꯑꯩ ꯐꯣꯟ ꯄꯥꯏꯕ ꯉꯝꯗꯦ ꯄꯩꯁꯥ ꯂꯩꯇꯦ ꯁꯦꯀꯦꯟ ꯍꯦꯟ ꯐꯥꯎ ꯂꯩꯅꯤꯡꯉꯥꯏ ꯄꯩꯁꯥ ꯂꯩꯇꯦ ꯑꯩꯈꯣꯏꯗꯤ ꯂꯩꯥꯏꯇꯦ ꯈꯋꯥꯣꯏꯗꯌꯦ
ꯖ ꯗꯦꯗ ꯑꯩꯈꯣꯏꯅ ꯄꯥꯏꯗ꯭ꯔꯗꯤ ꯎ ꯑꯩꯈꯣꯏꯗꯤ ꯂꯣꯏꯔꯦꯍꯦ
ꯀꯅꯥꯅ ꯈ꯭ꯋꯥ ꯄꯩꯁꯥ ꯄꯥꯏꯌꯦ ꯍꯥꯏꯕ꯭ꯔꯣ
ꯑꯩꯅ ꯍꯥꯏꯕꯅꯤꯅꯦ
ꯅꯣꯏ ꯏꯅꯦ ꯄꯩꯁꯥ ꯄꯥꯏꯕꯤꯗꯣ ꯅ ꯆꯦꯗ ꯃꯔꯛ ꯃꯔꯛꯇ ꯄꯩꯁꯥ ꯍꯥꯡꯉꯣꯑꯣ
ꯎ ꯎꯝ ꯏ ꯆꯦ ꯂꯩꯇꯕꯗꯨꯕꯨ
ꯆꯠꯁꯦ ꯂꯥꯛꯑꯦ ꯍꯥꯏꯗꯨꯅꯅ
ꯂꯩꯌꯦ ꯂꯩꯕꯕꯨꯗꯤ ꯏꯆꯦ ꯇꯣ ꯂꯣꯞ ꯆꯥꯕꯁꯨ ꯅꯠꯇꯕ ꯑꯗꯨꯕꯨ
ꯇꯂꯣꯞ ꯆꯥꯑꯣ ꯍꯥꯏꯌꯣ ꯊꯕꯥꯛ ꯇꯥꯛꯑꯣ ꯍꯥꯏꯌꯣ
ꯊꯕꯛꯄꯨꯗꯤ ꯇꯧꯋꯤ ꯃꯥꯒꯤ ꯈꯛꯀꯣ
ꯃ ꯄꯤꯌꯑꯣ ꯍꯥꯏꯌꯑꯣ ꯅꯁꯤꯑꯣ
ꯇꯗ ꯑꯅꯤ ꯀꯅ ꯄꯩꯁꯥꯅꯤꯁꯨ
ꯃꯤꯡ ꯑ ꯃꯤꯔꯅꯦ ꯅꯆꯦ ꯅꯆꯦ ꯅꯠꯇꯕ꯭ꯔꯣ
ꯏꯆꯦꯅꯤ ꯑꯗꯨ ꯑꯣꯏꯁꯨꯣ
ꯍꯣꯏꯗꯤ ꯏꯆꯦꯒꯨꯝꯕ ꯂꯩꯔꯗꯤꯀꯣ ꯑꯁ ꯊꯕꯥꯛ ꯇꯧꯔꯣꯏꯗ ꯑꯩꯈꯣꯏꯗꯤ
ꯅꯣꯏ ꯃꯤ ꯀꯌꯥꯅꯣ
ꯑꯈꯣꯏ ꯌꯨꯝ꯭ꯔꯥ
ꯎꯝ ꯎꯝ
ꯑꯍꯨꯝ
ꯑꯣ ꯅꯅꯥꯎ ꯅꯨꯄꯥ ꯅꯪꯅ ꯑꯍꯜꯂꯣ
ꯎꯝ ꯏꯅꯥꯎ ꯅꯨꯄꯤ ꯑꯃ ꯏꯅꯥꯎ ꯅꯨꯨꯄꯥ ꯑꯃ
ꯎ ꯀꯗꯥꯥꯏ ꯂꯩꯒꯦ ꯃꯣꯏꯗꯤ
ꯅꯅꯥꯎꯅ ꯅꯨꯄꯤꯅ ꯄꯟꯖꯥꯕꯗ ꯅꯅꯥꯎꯅꯄꯥꯥꯅ ꯍꯣꯏ ꯈꯨꯟꯗ ꯌꯨꯝꯗ
ꯅꯣꯏ ꯅꯥꯎꯄꯨꯏꯗꯤ ꯀꯩꯗꯧꯔꯤꯅꯣ
ꯑꯥ
ꯀꯩꯗꯧꯔꯤꯅꯣ ꯅꯣꯏ ꯏꯅꯥꯎꯄꯤꯗꯤ
ꯄꯗꯥ ꯂꯔꯤ ꯇꯝꯕ ꯆꯠ ꯂꯦ
ꯎ ꯐꯩꯅ ꯑꯗꯨꯗꯤ
ꯎꯝ ꯀꯉꯗꯦꯗ
ꯀꯩꯒꯤ ꯈꯪꯗꯕ꯭ꯔꯅꯤ
ꯐꯕ꯭ꯔꯥ ꯐꯗꯕ꯭ꯔꯥ ꯈꯪꯗꯦ
ꯐꯗ ꯂꯥꯏꯔꯤꯛ ꯇꯝꯕꯕꯨ ꯐꯠꯇꯕ꯭ꯔꯥꯅ ꯂꯥꯏꯔꯤꯛ ꯇꯝꯕꯁꯤꯕꯨ
ꯑꯩꯈꯣꯏꯁꯨ ꯂꯥꯏꯔꯤꯛ ꯇꯥꯝꯂꯨꯕ ꯑꯣꯏꯗꯦꯅꯁꯦ ꯃꯤ ꯑꯣꯏꯕ꯭ꯔꯥꯅꯦꯈꯣꯏ
ꯋꯥꯠꯂꯤꯅ ꯉꯜꯂꯤꯅ ꯍꯧꯖꯤꯛꯄꯗꯤꯛ
ꯑꯩꯗꯤ ꯏꯁꯥ ꯏꯁꯥꯃꯛꯅ ꯊꯥꯖꯗ꯭ꯔꯦꯗ ꯑꯩ
ꯑꯗꯨꯨ ꯨꯃꯔꯁ ꯃ ꯌꯥꯗꯤ ꯀꯧꯕ
ꯎꯝ ꯅꯨꯄꯥ ꯈꯔ ꯄꯩꯁꯥ ꯄꯥꯏꯕ ꯊꯤꯕ ꯃꯥꯜꯂꯦ ꯊꯤꯗ꯭ꯔꯗꯤ ꯌꯥꯗꯦꯄꯥꯏ ꯂꯩꯇ꯭ꯔꯦ ꯑꯩꯈꯣꯏꯗꯤ ꯎꯝ
ꯀꯣꯂꯦꯁ ꯀꯥꯣꯜ ꯐꯛꯉꯥꯏ
ꯑꯩꯣꯏꯗꯤ ꯆꯍꯤ ꯑꯃ ꯁꯨꯈ꯭ꯔꯦ
ꯎ ꯑꯗꯨ ꯑꯣꯏꯔꯁꯨ ꯆꯍꯤ ꯃꯔꯤ ꯃꯉꯥꯜ ꯂꯩꯁꯤ ꯌꯥ ꯑꯩꯅ
ꯌꯦꯅꯤꯅ ꯍꯥꯏꯗ꯭ꯔꯁꯨꯣ
ꯂꯩꯕ ꯍꯥꯏꯕꯗꯤ ꯄꯩꯁꯥ ꯄꯥꯏꯕꯗꯣ ꯍꯥꯏꯔꯕꯅꯤꯗ
ꯊꯕꯛ ꯇꯧꯕ ꯑꯗꯨꯒꯨꯝꯕ ꯍꯥꯏꯕꯅꯤꯗ ꯍꯦꯛ ꯂꯣꯏꯔ ꯊꯕꯛ ꯐꯪꯉꯣ ꯍꯥꯏꯔ ꯀꯅꯥꯅ ꯌꯥꯒꯅꯤ
ꯊꯤꯁꯨ ꯊꯗꯦ ꯀꯋꯥꯗꯌꯦ
ꯂꯥꯛꯅꯤꯗꯥ ꯂꯅ ꯆꯥꯕ
ꯎꯝ ꯑ ꯏꯕ ꯇꯥꯔꯦ
ꯉꯥꯏꯣ ꯉꯥꯏꯌꯣ
ꯆꯥꯔꯦ ꯍꯥꯏꯣ ꯆꯗ꯭ꯔꯤ ꯑꯣ
ꯆꯥꯗ꯭ꯔꯤꯗ
ꯅꯣꯏ ꯕꯦꯛꯒ꯭ꯔꯥꯎꯟꯒꯤ ꯕꯣꯏꯁꯇꯣ ꯍꯥꯏꯕꯅꯦꯗ ꯑꯩꯗꯤ
ꯍꯌꯦꯡꯗꯤ ꯌꯨꯝ ꯂꯩꯒꯗ꯭ꯔꯣ
ꯑꯥ ꯀꯣꯏꯗꯤ ꯐꯔꯤꯒꯤ ꯃꯤꯅꯦ
ꯀꯩ ꯀꯔꯤ ꯇ ꯂꯩꯕꯅꯤꯅ
ꯐ꯭ꯔꯤꯅꯦ ꯂꯥꯁ ꯋꯤꯛꯗꯤ ꯃꯤꯒ ꯑꯦꯛꯖꯥꯝ ꯊꯥꯕ ꯆꯠꯂꯦ
ꯑꯣ ꯄꯩꯁꯥ ꯂꯧꯔꯕꯅꯤꯅ
ꯎꯝ ꯄꯤꯗ꯭ꯔꯤꯌꯦ ꯉꯥꯏꯍꯥꯛ ꯉꯥꯏꯌꯣ ꯍꯥꯏꯔꯦ
ꯀꯌꯥ ꯀꯌꯥꯃꯨꯛ ꯂꯧꯕ꯭ꯔꯣ ꯑꯃ ꯍꯦꯟꯕ꯭ꯔꯣ
ꯑ ꯃꯤꯗꯤ ꯀꯌꯥ ꯀꯌꯥꯂꯥꯎꯑꯣꯕ꯭ꯔꯥ
ꯑꯩꯈꯣꯏꯔꯣꯝꯗꯗꯤ ꯐꯥꯏꯚ ꯑꯗꯨꯃꯥꯏꯅ ꯂꯧꯋꯦ
ꯑꯩꯗꯤ ꯇꯨ ꯊꯥꯎꯖꯟ ꯇꯨ ꯊꯥꯎꯖꯟ ꯄꯦ ꯄꯔ ꯃꯥꯗ
ꯑ ꯌꯥꯃꯤꯅꯤ
ꯀꯒꯤ ꯇ ꯑꯣꯅꯦꯗ
ꯇꯧꯕ ꯌꯥꯕ꯭ꯔꯣ
ꯏꯁ ꯍꯟꯗꯛꯇꯤ ꯏꯁꯇ꯭ꯔꯤꯛ ꯑꯣꯏꯈ꯭ꯔꯦ ꯑꯦꯝ ꯌꯨ ꯁꯨꯕꯗꯤ ꯁꯔꯠꯁ ꯇꯧꯋꯦ
ꯑꯣ ꯑꯦꯝ ꯌꯨꯒꯤꯔꯣꯑꯣ ꯑꯦꯛꯖꯥꯝ ꯁꯦꯟꯇꯔꯁꯨ ꯍꯣꯡꯉ ꯍ ꯍꯥꯏꯅ
ꯍꯣꯏ ꯑꯗꯨꯒꯤ ꯈꯔ ꯋꯥꯑꯦ ꯕꯒ ꯆꯒꯦꯔ ꯈꯪꯗꯦ ꯋꯥ ꯈꯥꯎ ꯋꯥꯝꯅꯦ ꯄꯦꯄꯔ ꯑꯅꯤꯗꯣ
ꯅꯪ ꯄꯍꯥꯔꯁꯦ ꯄꯥꯅ
ꯄꯔꯦꯔ ꯅꯒ ꯅꯔꯤ ꯐꯣꯟꯣꯟ ꯐꯣꯟ ꯄꯕ ꯌꯥꯗꯦꯗꯣ
ꯑ ꯑꯗꯨꯗꯤ ꯃꯤ ꯃꯉꯣꯟꯗ ꯁꯤꯟꯗ꯭ꯔ ꯑꯗꯨꯗꯤ
ꯃꯔꯛ ꯃꯣꯔꯛꯇ ꯁꯤꯜ ꯂꯩ ꯍ ꯑꯦꯁ ꯂꯥꯁ ꯦꯄꯔꯗꯤ ꯃꯣꯏꯒꯤꯣ ꯄꯄꯤꯛꯇꯣ ꯁꯣꯁꯦꯜ ꯃꯦꯗꯤꯌꯥꯒꯤ ꯑꯣꯏꯕꯅꯤꯅ ꯑꯗꯨꯝ ꯈꯔ ꯅꯨꯡꯉꯥꯏꯌꯦ ꯑꯗꯨꯕꯨꯗꯤ
ꯐꯖꯅ ꯏꯔꯝꯈ꯭ꯔꯦ
ꯑꯕꯨꯗꯨ ꯂ ꯈ ꯑꯗꯨ ꯑꯣꯏꯔꯁꯨ ꯑꯇꯣꯞꯄ ꯁꯕꯖꯦꯛ ꯑꯃꯗꯤ ꯑꯣꯖꯥꯗꯣ ꯈꯔ ꯂꯨꯖ ꯑꯣꯏꯕ ꯑꯗꯨꯒ ꯃꯣꯏꯅ ꯄꯤ ꯗꯤ ꯑꯦꯐ ꯊꯥꯔꯛꯄ ꯑꯗꯣ ꯑꯗꯨ ꯁꯣ ꯀꯣꯕꯤ ꯇꯥꯕ ꯐꯪꯉꯦ ꯄꯦꯄꯔ ꯑꯅꯤꯕꯨꯅꯦ ꯈꯔ ꯋꯥꯕꯁꯦ ꯄ ꯃꯥ ꯄꯥꯁꯃꯔ ꯈꯔ ꯍꯦꯜꯂꯒ ꯏꯈꯨꯔꯝꯅꯦ ꯑꯗꯣ ꯑꯅꯤꯕꯨꯗꯤ ꯃꯔꯤ
ꯄꯦꯄꯔ ꯄꯦꯄꯔ ꯃꯔꯤ
ꯎꯝ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
ꯋꯦꯁꯇꯔꯟꯦ ꯑꯦꯟꯖꯤꯗ ꯊꯥꯕ
ꯑꯣ
ꯏꯁꯇꯦ ꯇ ꯐꯔꯦꯗꯃꯣꯏ
ꯇꯕꯨꯔꯅꯤꯌꯦ ꯗꯣ ꯈꯪꯈ꯭ꯔꯕꯅꯤꯅꯗ ꯑꯦꯛꯖꯥꯝ ꯀꯈ꯭ꯔꯅꯤ ꯍꯥꯏ ꯑꯗꯨꯗꯀꯣ
ꯊꯥꯅꯤꯡꯗꯕꯅꯤ ꯑꯗꯨ ꯑꯣꯏꯔꯁꯨ ꯊꯥꯕꯤꯌꯣ ꯍꯥꯏꯕꯒꯤ ꯃꯣꯏꯅ ꯀꯣꯄꯤ ꯌꯥꯎꯕ ꯌꯥꯒꯅꯤ ꯍꯥꯏꯕꯒꯤꯅꯤꯗ ꯑꯦꯛꯖꯥꯝꯒꯤ ꯃꯄꯨꯗꯨꯅꯁꯨ ꯄ꯭ꯔꯖꯦꯟ ꯇꯧꯔꯤ ꯑꯗꯨꯝ ꯌꯥꯔꯦ ꯍꯥꯏꯌꯦꯦ
ꯑꯣ ꯑꯣ
ꯁꯤꯛꯁ ꯁꯦꯃꯤꯁꯇꯔ ꯑꯣꯏꯕꯅꯤꯅ ꯈꯪꯗꯦ ꯃꯣꯏꯗꯣ ꯈꯔ ꯌꯦꯡꯒꯗ꯭ꯔꯥꯅ ꯑꯣꯖꯥꯁꯤꯅ
ꯑꯆꯥ ꯑꯆꯥ ꯃ ꯑꯗꯨ ꯃꯣ ꯏꯗꯤ ꯌꯦꯡꯉꯅꯦꯅꯤꯗ ꯑꯗꯨ ꯑꯗꯨꯝ
ꯅꯦ ꯎ ꯊꯨ ꯇꯥꯕꯁꯦ
ꯌꯦꯒꯤ ꯑꯁ ꯑꯩꯁꯨ ꯀꯥꯔꯝꯣꯏꯗꯕꯅꯦ ꯕꯤꯁꯅꯨꯄꯨꯔꯗ ꯁꯤꯌꯥꯏ ꯀꯣꯂꯁ ꯏ ꯀꯂꯒꯂ ꯌꯥꯅꯤ ꯁꯤꯗ ꯑꯃꯨꯛ ꯁꯦꯂꯦꯛꯁꯟ ꯊꯣꯛꯄ ꯑꯗꯨꯗꯒꯤ ꯑꯃꯨꯛ
ꯑ ꯐꯥꯎ ꯀ ꯀꯥꯁꯦꯔꯥꯅ ꯇꯧꯅꯦ ꯑꯦꯟꯇ꯭ꯔꯥꯟꯁꯇꯣ ꯊꯣꯛꯄ ꯑꯗꯨꯗꯤ ꯀꯔꯤꯒ ꯊꯣꯛꯄ꯭ꯔꯥ ꯐꯪꯗꯦ
ꯈꯪꯗ꯭ꯔꯦ ꯑꯩꯁꯨ ꯒ꯭ꯌꯥꯟ ꯇꯥꯅꯤ
ꯎꯝ
ꯇꯨꯡ ꯀꯌꯥꯗꯅꯣꯜꯗꯣ
ꯇꯦꯟ ꯊꯥꯔꯇꯤ ꯏ ꯇꯨ ꯊꯥꯔꯇꯤꯗ ꯑꯃꯃꯨꯛ ꯂꯥꯏꯛ ꯀꯣ ꯐꯣꯔ ꯊꯔꯇꯤ ꯔ ꯇꯨ ꯊꯔꯇꯤ ꯔ
ꯈꯪꯗꯦꯗ ꯍꯌꯦꯡꯏꯤ ꯈꯪꯉ ꯌꯦꯡꯗꯕ
ꯑꯃ ꯌꯦꯡꯒ ꯇꯨ ꯃꯈ꯭ꯔꯁꯤ ꯀꯪꯒꯦ ꯀꯣꯏꯁꯨꯣ
ꯍꯣꯏ ꯑꯗꯨꯗ ꯂꯩꯕꯁꯤꯡꯅꯤ ꯌꯦꯡꯅꯕ꯭ꯔꯅꯦ
ꯌꯦꯡꯉꯦꯗ ꯃꯥ ꯃꯁꯥ ꯃꯁꯥꯒꯤ ꯐꯣꯟꯅ
ꯆꯠ ꯆꯥ
ꯎꯝ ꯎꯝ